ꯑꯗꯨ ꯎꯝ
ꯅꯨꯄꯤ
ꯀꯧꯗꯧꯔꯥꯅꯣ ꯀꯦꯔꯤ ꯍꯥꯢꯕ ꯇꯥꯏꯌꯦ
ꯑꯣ
ꯅꯪ ꯉꯁꯤ ꯀꯔꯤ ꯀꯔꯤ ꯊꯕꯛ ꯇꯧꯢ ꯀ꯭ꯔꯤ ꯀ꯭ꯔꯤ ꯊꯕꯛ ꯇꯧꯕ꯭ꯔꯣ ꯉꯁꯤ
ꯈꯔꯁꯨ ꯇꯣꯗꯦ ꯍꯥꯏꯗꯤ ꯑꯗꯨꯃꯥꯏꯅ ꯂꯣꯟꯗ ꯐꯝꯕ ꯔꯦꯁ ꯇꯧꯒꯦ ꯍꯥꯏꯗꯤ
ꯀ꯭ꯂꯥꯁꯇꯤ ꯆꯠꯄ꯭ꯔꯣ
ꯆꯠꯇꯦ ꯍꯥꯏꯗꯤ ꯉꯁꯤꯗꯣ ꯌꯥꯝꯅ ꯋꯥꯔꯗꯤꯀꯣ ꯋꯥꯔꯦ ꯑꯗꯨꯅ ꯆꯠꯇꯦ
ꯌꯥꯝꯅ ꯅꯨꯡꯉꯥꯢꯊꯣꯛꯄ ꯃꯥꯜꯂꯤꯗ ꯅꯣꯏꯁꯦ
ꯍꯣꯏꯅ ꯁꯤꯗ ꯍꯥꯏꯗꯤ ꯎꯝ ꯅꯁꯝ ꯉꯥꯏꯇꯦ ꯑꯗꯨꯅ ꯌꯨꯝ ꯔꯣꯝꯗ ꯑꯗꯨꯃꯥꯏ ꯅ ꯇꯃꯦ ꯅꯪꯗꯤ ꯆꯥꯠꯄ꯭ꯔꯣ ꯀ꯭ꯂꯥꯁꯇ
ꯆꯥꯛ ꯆꯥꯔꯔꯣꯢꯗ ꯉꯁꯤꯗꯤ ꯉꯁꯥꯏ ꯐ꯭ꯔꯥ ꯔꯥꯢꯁ ꯆꯥꯕꯒꯤ ꯂꯥꯝꯗ꯭ꯔꯦ
ꯑꯣ
ꯅꯪ ꯃꯕꯨꯛ ꯅꯥꯕꯗꯣ ꯈꯔ ꯐꯥꯔꯛꯈ꯭ꯔꯕ꯭ꯔꯣ
ꯈꯔ ꯈꯟꯗꯦ ꯅꯍꯥꯟꯗꯣ ꯈꯔ ꯐꯩꯌꯦ ꯑꯗꯨꯒ ꯑꯃꯨꯛꯀ ꯌꯥꯝ ꯅꯥꯏꯌꯦ ꯃꯠꯇ
ꯎꯝ ꯈꯔ ꯐꯔꯛꯑꯔꯗꯤ ꯐꯥꯒꯗꯧꯕꯅꯤ ꯅꯠꯇ꯭ꯔꯗꯤ ꯅꯪꯕꯨ ꯋꯥꯔꯤ ꯁꯥꯕ ꯁꯦ ꯑꯩ ꯉꯁꯥꯏꯗꯤ ꯀꯤꯔꯝꯃꯦꯕ ꯍꯣꯁꯄꯤ
ꯎꯝ ꯑꯦ ꯍꯧꯣꯏꯁꯨ ꯁꯨꯏꯌꯥꯃꯂꯔꯦ ꯃꯨꯒꯂ
ꯑꯅꯤꯗꯨꯗꯨ ꯍꯃꯦ
ꯑꯗ ꯍꯧꯁꯤ ꯁ ꯅꯃꯗꯁꯅꯤꯅꯤ
ꯍꯣꯏ ꯅꯪꯒꯣ ꯄꯥꯟꯗꯝ ꯃꯥꯜ ꯂꯩꯒꯤꯕꯨꯗꯤ ꯀꯖꯌꯦꯦ
ꯑꯗꯨꯅꯤꯅꯪꯉꯣꯟꯗ ꯍꯥꯏꯥꯏꯇꯦ
ꯑꯗꯨꯃꯥꯏꯅ ꯇꯧꯒꯅꯀꯣ ꯍꯣꯁꯄꯤꯇꯥꯜꯗꯨꯗꯤ ꯃꯤ ꯃꯤ ꯈꯨꯗꯤꯡꯃꯛꯄꯨ
ꯎꯝ ꯀꯔꯤ
ꯃꯤꯅ ꯑꯁ ꯀꯔꯤꯒꯤꯔꯥ ꯃꯥꯁꯦ ꯃꯣꯏꯅ ꯑꯁꯣꯏꯕ ꯇꯧꯔꯤꯕ꯭ꯔꯥ ꯑꯃꯣꯏ ꯈꯜꯂꯅꯤꯕ ꯅꯠꯇ꯭ꯔꯗꯤ
ꯎꯝ ꯌꯥꯝꯅ ꯐꯕꯅꯤ ꯍꯥꯏꯕꯗꯤ ꯅꯪꯅ ꯎꯔꯒꯗꯤ ꯈꯛꯇꯅꯤ ꯍꯥꯏ ꯃꯅꯨꯡꯗꯒꯤ ꯊꯃꯣꯏꯗ ꯌꯥꯝꯅ ꯐꯥꯏꯌꯦ
ꯎꯝ ꯊꯃꯣꯏ ꯐꯥꯔꯁꯦ ꯀ ꯊꯃꯣꯏ ꯐꯥꯕꯒ ꯊꯝꯃꯣꯏ ꯁꯦꯡꯕꯅꯤ ꯈꯣꯏ ꯑꯗꯒꯤ ꯍꯔꯤꯁꯦ
ꯍꯣꯏ ꯑꯗꯨꯝ ꯑꯗꯤ ꯌꯥꯝꯅ ꯐꯔꯦ ꯅꯪꯅ ꯈꯟꯗ꯭ꯔꯦ ꯗꯀꯇꯔ ꯖꯤ ꯍꯧꯖꯤꯛ ꯀꯔꯤ ꯇꯧꯔꯤꯅꯣ
ꯑꯥ
ꯀꯔꯤ ꯑꯥ ꯍꯧꯖꯤꯛ ꯀꯔꯤ ꯇꯧꯋꯦ
ꯍꯧꯖꯤꯛ ꯄꯤꯁꯨꯝ ꯀꯟꯅ ꯐꯣꯏꯔꯤꯌꯦ ꯑꯩꯁꯦ
ꯑꯣ ꯕꯥꯇꯤꯟ ꯇꯧꯒꯤꯦꯔꯣ
ꯍꯥꯥ
ꯑꯃꯨꯛꯀ ꯕꯥꯀꯤꯟ ꯕꯥꯇꯤꯟ ꯊꯣꯛꯈꯤꯔꯣꯏ
ꯑꯃꯨꯛꯀ ꯕꯥꯊꯤꯡ ꯇꯧꯕꯅꯦ ꯑꯩꯗꯣ ꯁꯝꯗꯣ ꯐ꯭ꯔꯤꯖꯤ ꯌꯥꯝꯅ ꯑꯣꯏꯕꯒꯤ ꯎꯝ ꯦ ꯑꯣꯏ ꯇ ꯉꯥꯏꯍꯥꯛꯇꯪ ꯄꯣꯊꯥꯕ ꯑꯣꯏꯅ ꯑꯗꯨꯝ ꯍꯤꯌꯔ ꯋꯦꯂꯤꯡ ꯇꯧꯕꯤꯕꯒꯤ ꯋꯥꯅꯤ
ꯑꯣ ꯑꯣ ꯑꯗꯨ
ꯑꯦ ꯑꯩ ꯋꯥꯔꯤ ꯄꯥꯔꯛꯒꯦꯀꯣ ꯅꯪ ꯇꯥꯎꯀꯣ ꯉꯍꯥꯛꯇꯪ
ꯍꯣꯢ ꯍꯣꯏꯌꯦ ꯀꯔꯤ ꯍꯥꯏꯕ ꯍꯣꯏ ꯍꯣꯏ
ꯀꯦ ꯇ ꯑꯣꯅ
ꯍꯣꯏ ꯍꯣꯏ ꯄꯔꯣ ꯄꯔꯣ ꯏꯏꯦ
ꯇꯥꯗꯤ ꯇꯥꯏꯌꯦ ꯇꯥꯗ꯭ꯔꯗꯤ ꯇꯥꯗꯦ ꯍꯥꯏꯔꯛꯑꯣꯀꯣ
ꯍꯣꯏ ꯍꯣꯏ
ꯅꯠꯇ꯭ꯔꯗꯤ ꯇꯧꯕ ꯅꯨꯡꯉꯥꯏꯇꯦꯗ
ꯑꯗꯨꯅ ꯍꯣꯏ
ꯅꯣꯡꯃ ꯗꯀꯣ
ꯑꯣ
ꯍꯣꯃꯔ ꯃꯣꯏꯒꯤ ꯐꯦꯃꯤꯂꯤ ꯑꯃ ꯂꯩꯔꯦ ꯍꯌꯦꯡ ꯃꯣꯏ ꯍꯤꯡꯂꯤꯕ ꯃꯇꯝꯗ ꯃꯣꯏꯒꯤ ꯌꯨꯝꯁꯦ ꯏ ꯌꯥꯝ ꯐꯩꯌꯦ ꯃꯤꯒꯤ ꯗꯃꯛꯁꯨ ꯑꯐ ꯑꯐꯕ ꯊꯕꯛ ꯇꯧꯕꯤꯌꯦ ꯃꯄꯥꯅ ꯀꯟꯅ ꯍꯣꯠꯅꯔꯒ ꯃꯞ ꯃ ꯄꯥꯟꯒꯤ ꯊꯕꯛ ꯁꯨꯔꯒ ꯑꯃꯨꯛ ꯀꯜꯂꯛꯄ ꯀꯤ ꯐꯥꯎ ꯁꯨꯕ ꯂꯥꯛꯄ ꯀꯥꯟꯗ ꯃꯃꯥꯖ ꯁꯨ ꯌꯨꯝꯒꯤ ꯏꯪꯅꯕ ꯊꯕꯛ ꯈꯨꯠꯂꯣꯏꯅꯃꯛ ꯐꯖꯅ ꯇꯧꯕꯤꯌꯦ ꯍꯥꯏꯩꯌꯦꯦ ꯃꯕ ꯃ ꯇꯝꯗ ꯃꯆꯥ ꯑꯃ ꯑꯅꯤꯗꯤ ꯄꯣꯛꯑꯦ ꯑꯗꯨ ꯑꯃꯒꯅ ꯃꯆꯥ ꯑꯅꯤꯃꯛꯁꯦ ꯃꯥꯏ ꯃꯁꯛꯁꯨ ꯐꯖꯕ ꯃꯤꯅ ꯍꯥꯏꯕꯁꯨ ꯐꯖꯅ ꯏꯜꯂꯦ ꯊꯕꯛꯁꯨ ꯐꯖꯅ ꯇꯧꯋꯦ ꯂꯥꯏꯔꯤꯛ ꯄꯥꯕꯁꯨ ꯐꯖꯅ ꯇꯧꯋꯦ ꯍꯥꯏꯌꯦ ꯑꯗꯨ ꯑꯣꯏꯕ ꯅꯨꯃꯤꯠ ꯇ ꯃꯄꯥ ꯊꯕꯛ ꯇꯧꯈꯤꯕ ꯃꯇꯝꯗ ꯃꯃꯥꯗꯣ ꯂꯩꯍꯧꯕ ꯑꯃꯇꯅ ꯃꯃꯥꯗꯣ ꯃꯥ ꯃꯁ ꯃꯁꯥ ꯉꯝꯃꯛꯇ꯭ꯔꯦ ꯍꯥꯏꯌꯦ ꯑꯗꯨꯗꯤ ꯃꯤ ꯀꯌ꯭ꯥꯝ ꯆꯠꯂꯤ ꯇꯝꯅ ꯃꯆꯥ ꯅꯨꯄꯤ ꯁ꯭ꯀꯜ ꯆꯠꯂꯒ ꯍꯜꯂꯛꯄ ꯃꯇꯝꯗ ꯃꯃꯥꯗꯣ ꯁꯤꯒꯗꯕꯒꯨꯝ ꯂꯩꯔꯝꯃꯦ ꯍꯥꯌꯦ ꯃꯗꯨꯗ ꯃꯣꯏꯗꯣ ꯃꯥꯏꯕ ꯗ ꯄꯨꯔꯦꯝ ꯃꯗꯨ ꯃꯇꯝꯗꯤ ꯀꯔꯤ ꯀꯔꯥ ꯍꯣꯁꯄꯤꯇꯥꯜꯒꯨꯝꯕꯁꯨ ꯂꯩꯇꯦꯗꯅ ꯄꯨꯔꯛꯄ ꯀꯥꯟꯗ ꯅꯪꯒꯤ ꯃꯃꯥꯕꯨꯁꯦ ꯄꯨꯔꯛꯄ ꯊꯦꯡꯈ꯭ꯔꯦ ꯂꯥꯏꯌꯦꯡꯕ ꯉꯝꯗ꯭ꯔꯥ ꯑꯔꯣꯏ ꯃꯥꯒꯤ ꯄꯨꯟꯁꯤ ꯆꯠꯀꯗꯕ ꯃꯇꯝ ꯈꯛ ꯇꯛ ꯉꯥꯏꯔꯦ ꯍꯥꯏꯌꯦ ꯃꯣꯏꯅ ꯃꯗꯨ ꯃꯇꯝꯗ ꯃꯆꯥꯁꯦ ꯌꯥꯝꯅ ꯊꯃꯣꯏ ꯁꯣꯛꯈ꯭ꯔꯦ ꯍꯥꯌꯦꯡ ꯃꯗꯨ ꯃꯇꯝꯗ ꯃꯣꯏꯒꯤ ꯌꯨꯝꯗ ꯄꯨꯔꯛꯑꯒ ꯃꯄꯥꯅ ꯂꯥꯛꯂꯒ ꯑ ꯂꯥꯛ ꯊꯕꯛ ꯇꯧꯔꯒ ꯍꯜꯂꯛꯄ ꯃꯇꯝꯗ
ꯎꯝ ꯃꯃꯥ ꯅꯥꯕꯒꯤ ꯏꯎꯝꯗꯨꯅ ꯃꯄꯥꯁꯨ ꯅꯤꯡꯉꯝꯗ꯭ꯔꯦ ꯍꯌꯦꯡ ꯃꯥꯒꯤ ꯊꯝꯃꯣꯏ ꯁꯦ ꯃꯣꯏꯗꯣ ꯁꯦꯕꯥ ꯇꯧꯔꯒ ꯀꯟꯅ ꯇꯧꯔꯛꯑꯒ ꯂꯩꯕ ꯃꯇꯝꯗ ꯃꯃꯥ ꯁꯦ ꯁꯤꯕꯤꯈ꯭ꯔꯦ ꯍꯥꯏꯌꯦ ꯃꯗꯨ ꯃꯊꯪꯗ ꯃꯣꯏꯗꯣ ꯑꯗꯨꯝ ꯃꯃꯥ ꯁꯤꯕ ꯇꯨꯡꯗ ꯂꯩꯏ ꯂꯩꯔꯤꯕ ꯃꯇꯝꯗ ꯃꯣꯏꯗ ꯆꯥꯎꯊꯣꯔꯛꯄ ꯃꯇꯝꯇ ꯃꯣꯏꯒꯤ ꯃꯃꯥ ꯃꯣꯏꯒꯤ ꯃꯃꯥꯁꯤ ꯁꯤꯝꯇꯗ ꯃꯣꯏꯒꯤ ꯁ꯭ꯇꯦꯞ ꯃꯗ ꯑꯃꯨꯛꯀ ꯂꯥꯛꯑꯦ ꯍꯥꯏꯌꯦꯦ
ꯍ
ꯏꯁꯇꯦꯞꯃꯗꯔ ꯂꯥꯛꯄ ꯀꯥꯟꯗ ꯃꯣꯏꯗꯣ ꯋꯥꯔꯛꯈ꯭ꯔꯦ ꯃꯆꯥ ꯑꯇꯣꯞꯄ ꯑꯃꯨꯛꯀ ꯄꯨꯣꯛꯑꯦ ꯃꯄꯥ ꯊꯕꯛ ꯁꯨꯅꯤꯡꯉ ꯆꯠꯈ꯭ꯔꯦ ꯃꯄꯥ ꯃꯃꯥꯡꯗꯤ ꯌꯥꯝꯅ ꯐꯅ ꯇꯧꯔꯒ ꯂꯨꯅ ꯇꯧꯔꯝꯃꯣꯏ ꯃꯄꯥ ꯂꯩ ꯑꯗꯨꯗꯤ ꯌꯥꯝꯅ ꯂꯨꯅ ꯇꯧꯕꯤꯔꯝꯃꯦꯍꯦ ꯃꯣꯏꯕꯣ ꯃꯗꯨꯒꯤ ꯃꯆꯥꯁꯤꯡꯁꯦ ꯂꯩꯕ ꯅꯨꯡꯉꯥꯏꯔꯛꯇꯕꯒꯤ ꯃꯣꯏ ꯌꯨꯝꯗꯒꯤ ꯆꯦꯟꯊꯣꯛꯈ꯭ꯔꯦ ꯍꯥꯏꯌꯦ
ꯎꯝ
ꯆꯦꯟꯊꯣꯛꯈꯤꯕ ꯑꯗꯨꯗ ꯃꯣꯏꯅ ꯑꯇꯣꯞꯄꯒꯤ ꯂꯝꯗ ꯁꯦꯇꯜ ꯇꯧꯔꯒ ꯂꯩꯕ ꯃꯇꯝꯗ ꯅꯣꯡꯃꯗꯤ ꯃꯣꯏ ꯊꯕꯛ ꯇꯜꯂꯒ ꯂꯩꯕ ꯃꯇꯝ ꯃꯇꯝꯗ ꯃꯄꯥꯕꯨ ꯎꯕꯒꯅ ꯃꯄꯥꯕꯨ ꯀꯥꯎꯒꯅꯤ ꯃꯄꯥ ꯑꯃ ꯎꯅꯔꯒ ꯑꯃꯨꯛꯀ ꯃꯣꯏ ꯌꯨꯝꯗ ꯑꯃꯨꯛꯀ ꯀꯥꯎꯕꯒꯤ ꯍꯜꯂꯛꯄꯒꯅꯤ ꯃꯃꯥꯅꯁꯨ ꯑꯃꯨꯛꯀ ꯀꯥꯎꯔꯛꯄꯒꯤ ꯃꯣꯏ ꯌꯨꯝꯗ ꯍꯥꯜꯂꯒ ꯑꯗꯨꯝ ꯅꯨꯡꯉꯥꯏꯅ ꯂꯩꯕ ꯌꯨꯝ ꯑꯃ ꯑꯣꯏꯈꯤ ꯍꯥꯏꯌꯦ
ꯎꯃꯍ ꯑꯣ ꯑꯗꯨꯗꯤ ꯅꯨꯡꯉꯥꯏꯇꯦꯍꯣꯏ
ꯎꯝ ꯅꯪ ꯍꯧꯖꯤꯛ ꯋꯥꯔꯤ ꯑꯃꯝ ꯀ ꯂꯤꯌꯣ ꯑꯩ ꯇꯥꯒꯦ
ꯌꯨꯝ ꯑꯃ ꯇꯥꯜꯂꯤꯀꯣ
ꯎꯝꯖꯤ
ꯎꯝ ꯑꯩꯗꯤ ꯑꯣꯏꯔꯔꯣꯏ ꯑꯁꯦꯝꯕꯒꯤ ꯅꯪ ꯍꯩꯒꯦꯀꯣ ꯌꯨꯝꯗ ꯅꯟ ꯌꯨꯝ ꯑꯃꯗꯒꯤꯀꯣ
ꯎꯝ
ꯅꯨꯄꯥ ꯑꯃ ꯂꯩꯌꯦ ꯑꯗꯨꯒ ꯅꯨꯄꯤ ꯑꯃ ꯂꯩꯌꯦ ꯑꯗꯨ ꯅꯨꯄꯥ ꯑꯅꯤꯗꯨ ꯌꯨꯝ ꯄꯥꯎꯈ꯭ꯔꯦꯀꯣ ꯑꯗꯣ ꯑꯣꯏꯔ ꯎꯝ ꯃꯆꯥ ꯑꯃ ꯂꯩꯌꯦ ꯑꯗꯨꯝ ꯑꯗꯨꯒ ꯃꯆꯥꯗꯨ ꯆꯥꯎꯔꯗꯤꯀꯣ ꯗꯣꯛꯇꯔ ꯇꯣꯅꯤꯉꯦ ꯑꯗꯨꯃꯥꯏꯅ ꯍꯥꯏꯕꯔꯥ ꯀꯣ ꯑꯗꯨ ꯑꯣꯏꯔꯁꯨ ꯃꯥꯒꯤꯗꯨ ꯍꯍ ꯎꯝ ꯃꯈꯣꯏꯒꯤ ꯑꯉꯥꯡꯗꯣ ꯆꯍꯤ ꯃꯔꯤ ꯃꯉꯥꯕꯨ ꯁꯨꯔꯗꯤꯀꯣ ꯀꯦꯆꯤ ꯀꯨꯝ ꯀꯦ ꯖꯤ ꯋꯥꯟ ꯀꯦꯖꯤ ꯇꯨꯒꯨꯝꯕ ꯆꯞꯄ ꯑꯗꯨ ꯑꯃ ꯑꯗꯨ ꯎꯝ ꯅꯁꯥ ꯅꯨꯡꯉꯥꯏꯇꯦ ꯅꯨꯃꯤꯠ ꯑꯃꯥꯗꯀꯣ ꯁ꯭ꯀꯨꯜ ꯇꯥꯅ ꯅꯁꯪ ꯅꯨꯡꯉꯥꯏꯇꯦ ꯑꯗꯨꯝꯃꯅ ꯍꯥꯏꯔꯒ ꯎꯝ ꯌꯨꯝꯇ ꯑꯣꯖꯥꯅ ꯄꯨꯔꯛꯈ꯭ꯔꯦ ꯑꯗꯨꯒꯁꯨ ꯃꯈꯣꯏꯅ ꯍꯣꯁꯄꯤꯇꯥꯜꯗ ꯄꯨꯔꯒ ꯄꯨꯔꯛꯄꯔꯥ ꯍꯣꯁꯄꯤꯇꯥꯜꯗ ꯆꯠꯄꯦ ꯑꯗꯨ ꯑꯣꯏꯔꯗꯨ ꯍꯣꯁꯄꯤꯇꯥꯜ ꯆꯠꯄꯗꯨ ꯗꯣꯛꯇꯔꯁꯤꯡꯅ ꯍꯥꯏꯕꯗꯨꯀꯣ ꯑꯁ ꯃꯥꯒꯤꯗꯨ ꯏꯒꯤꯗ ꯑꯝ ꯀꯦꯟꯁꯔ ꯂꯩꯌꯦ ꯑꯗꯨꯃꯥꯏꯅ ꯍꯥꯏꯕ ꯇ ꯑꯁ ꯃꯥꯗꯨ ꯃꯥꯒꯤ ꯃꯃꯥꯗꯨꯀꯣ ꯌꯥꯝꯅ ꯍꯥꯠ ꯊꯃꯣꯏꯗꯣ ꯕ꯭ꯔꯣꯛ ꯇꯧꯈ꯭ꯔꯦ ꯑꯗꯨꯅ ꯑꯩꯈꯣꯏꯅ ꯂꯥꯞ ꯄ꯭ꯔꯥ ꯐꯤꯖꯤꯛ ꯇꯧꯕ ꯑꯗꯨ ꯀꯣ ꯃꯥꯅ ꯎꯝ ꯀꯞꯨꯔꯒ ꯑꯩꯈꯣꯏꯗ ꯅꯨꯡꯉꯥꯏꯇꯦ ꯑꯗꯨꯃꯅ ꯍꯥꯏꯑ ꯑꯗꯨꯃꯅ ꯍꯥꯏꯔ ꯃꯅꯥ ꯑꯩꯈꯣꯢꯗ ꯑꯗꯨꯒ ꯀꯣ ꯃꯃꯥꯗꯨꯁꯨ ꯌꯥꯝꯅ ꯅꯨꯡꯖꯩ ꯑꯗꯨꯒ ꯑꯉꯥꯡꯁꯨ ꯌꯥꯝꯅ ꯅꯨꯡꯖꯩ ꯑꯗꯨꯒꯥ ꯑꯩꯉꯣꯟꯗ ꯃꯁꯛꯁꯨ ꯌꯥꯝꯅ ꯐꯖꯔꯦ ꯑꯗꯨꯒ ꯏꯁꯀꯤꯟꯁꯨ ꯀꯣ ꯌꯥꯝꯅ ꯐꯖꯥ ꯔꯦ
ꯌꯥꯝ ꯅꯨꯡꯁꯤꯀꯣ
ꯍꯣꯏ
ꯍꯧꯖꯤ ꯀꯤ ꯊꯛ ꯇꯧꯔ ꯂꯩꯅꯣ
ꯀꯔꯤ ꯍꯥꯏꯕ
ꯏꯔꯨꯔꯣꯏꯗ꯭ꯔꯣ ꯉꯁꯤꯗꯤ
ꯍꯥ
ꯅꯪ ꯅꯪꯗꯤ ꯏꯔꯨꯕ ꯌꯥꯔꯣꯏꯀꯣ
ꯎꯝ ꯅꯠꯇꯦ ꯑꯗꯨꯗꯤ ꯌꯥꯝꯅ ꯁꯥꯏ ꯑꯗꯨꯁꯨ ꯑꯩꯁꯨ ꯍꯝ ꯄꯠ ꯑꯗꯨꯝꯕ ꯅꯥꯊꯣꯛꯀꯦ
ꯑꯩꯣ ꯍꯥꯏꯁꯨ ꯑꯣꯃꯟꯕꯨꯁꯁꯨ ꯐꯖꯥ ꯅꯂꯒꯦ
ꯍꯣꯏ ꯍ ꯂꯥꯛꯑꯦ ꯑꯗꯨꯗꯤ ꯀꯥꯏꯗꯦ ꯑꯗꯨ ꯑꯗꯨ ꯀꯕꯥ ꯑꯗꯨ ꯍꯥꯏꯗꯗꯨ ꯀ
ꯊꯗꯛꯇꯨ ꯆꯠꯄ ꯌꯥꯗ꯭ꯔꯦ ꯑꯗꯨ ꯈꯛꯇꯅꯤ ꯅꯍꯥꯟꯅ ꯅꯠꯇ꯭ꯔꯗꯤ ꯍꯥꯏꯗꯤ ꯑꯇꯣꯞꯄ ꯕꯥꯇꯤꯟꯇ ꯑꯣꯏꯔꯁꯨ ꯑꯗꯨꯒꯨꯝꯕꯁꯨ ꯐꯖꯅ ꯂꯩꯌꯦ ꯃꯥꯗꯣ ꯑꯗꯨꯁꯨꯋꯥꯏꯗꯣ ꯌꯥꯝꯅ ꯋꯥꯔꯒ ꯊꯕꯛ ꯑꯃꯁꯨ ꯇꯧꯅꯤꯡꯟꯗ꯭ꯔꯦ ꯑꯗꯨꯒ ꯂꯁꯨ ꯏꯁꯨ ꯏꯅꯤꯡꯟꯗ꯭ꯔꯦ ꯌꯥꯝ ꯂꯩꯔꯁꯨ ꯀꯣ ꯑꯩꯁꯨ ꯏꯟ ꯏꯟꯗ꯭ꯔꯦ ꯑꯗꯨꯒ ꯑꯩꯒꯤ ꯃꯐꯝꯗ ꯌꯥꯝꯅ ꯍꯥꯏ ꯎꯝ ꯃꯦꯛꯁꯤ ꯀꯅꯤꯕꯅꯤꯇ꯭ꯔꯦ
ꯐꯔꯦ
ꯅꯨꯡꯉꯥꯏꯇꯦꯍꯦ ꯃꯥꯁꯨ ꯑꯗꯨꯃ ꯂꯥꯛꯀꯦ ꯑꯗꯨꯀꯣ ꯑꯗꯨꯃ ꯅꯥꯍꯜꯂꯒꯁꯨ ꯃꯥꯁꯨ ꯅꯨꯡꯉꯥꯏꯇꯦꯀꯣ
ꯃꯤꯁꯤꯡꯁꯦ ꯂꯥꯛꯄꯅꯦ ꯁꯤꯒꯤ ꯃꯔꯛ ꯃꯔꯛ ꯇꯀꯑꯣ ꯅꯪ ꯉꯁꯤ ꯆꯥꯛ ꯆꯥꯔꯣꯏꯗꯔꯣ
ꯎ ꯆꯥꯅꯤꯡ ꯇ꯭ꯔꯦ
ꯆꯞꯆꯥꯥꯔꯗꯅ
ꯆꯪꯅꯤꯡꯟꯗ꯭ꯔꯦꯗꯤ ꯅꯔ ꯀ ꯀꯣ ꯀꯣꯛ ꯉꯥꯎꯔꯒꯥ ꯑꯩꯗꯤ ꯀꯔꯤꯁꯨ ꯆꯥꯅꯤꯡꯗ꯭ꯔꯦ ꯑꯗꯨꯒꯤꯁꯨ ꯑꯩꯗꯤ ꯎꯝ ꯀꯔꯤ ꯍꯥꯏꯕ ꯎꯝ ꯃꯅꯨꯡꯉꯥꯏꯇꯦ ꯅꯁꯛꯁꯨ
ꯎ ꯆꯁ
ꯅꯨꯡꯉꯥꯏꯇꯦꯍꯦ ꯃꯁꯨ
ꯅꯗꯦ ꯏꯦ ꯁꯐ ꯌꯥꯝ ꯍꯦꯕꯇꯥꯥꯏꯗ
ꯎꯝ ꯍꯣꯏ ꯍꯣꯏ ꯍꯥꯏꯗꯤ ꯌꯥꯝꯅ ꯐꯥꯏꯌꯦ ꯑꯗꯨꯗꯤꯗꯤ
ꯕꯣꯟꯁꯨ ꯌꯥꯝꯅ ꯍꯩ ꯍꯥꯏꯌꯦ ꯑꯩ ꯇꯥꯔꯛꯄ ꯃꯇꯝꯗ
ꯍꯣꯏ ꯍꯣꯏ ꯑꯩꯅ ꯅꯦꯛꯁ ꯇꯥꯏꯝꯗꯣ ꯅꯪꯉꯣꯟ ꯅꯉꯣꯟꯗ ꯅꯈꯣꯏꯒꯤ ꯐꯦꯔꯋꯥꯣꯜ ꯇꯧꯒꯦꯀꯣ ꯑꯗꯨꯗꯤ ꯑꯩꯅ ꯇꯧꯕꯤꯒꯦ ꯁꯔꯄ꯭ꯔꯥꯏꯖꯅ ꯑꯃ ꯑꯦꯛꯁꯤꯗꯦꯟꯁ ꯑꯃꯠꯇ ꯑꯗꯨꯗꯤ
ꯃꯉꯥꯏꯇ ꯍꯦ
ꯋꯥꯔꯦ ꯑꯁꯨꯝ
ꯑꯣ ꯂꯣꯏꯔꯔꯕ꯭ꯔ ꯑꯗꯨꯁꯨꯣ
ꯄꯥꯏ ꯌꯥꯝ ꯁꯤꯦ
ꯍꯣꯏ ꯉꯥꯏꯔꯕꯣ ꯂꯣꯏꯔꯕ꯭ꯔꯣ ꯑꯗꯨꯗꯤ
ꯊ
ꯂꯣꯏꯇꯔꯤ ꯀꯣꯏꯁꯟ ꯌꯥꯝ ꯂꯥꯏꯕ꯭ꯔꯣ
ꯍꯥꯥ ꯍꯣꯏ ꯐꯕꯗꯣ ꯌꯥꯝ ꯅꯨꯡꯉꯥꯏꯌꯦ
ꯑꯗꯨ ꯅꯪ ꯅꯪꯒꯤ ꯄꯤꯁꯨꯝꯗꯣ ꯌꯥꯝ ꯂꯩꯕ꯭ꯔꯣ
ꯍꯣꯏ ꯌꯥꯝ ꯂꯩꯌꯦ
ꯎꯝ ꯅꯨꯡꯉꯥꯏꯇꯦꯍꯦ ꯅꯨꯡꯉꯥꯏꯇꯦꯍꯦ
ꯑꯗꯨꯗꯤ
ꯎꯝ ꯑ ꯃꯗꯁꯨ ꯄꯤꯁꯟ ꯂꯩꯇꯦ ꯑꯃꯥꯏꯅꯦ ꯇ ꯂꯩꯌꯦ ꯑꯗꯨꯒꯗꯤ ꯌꯥꯝꯗꯤ ꯂꯩꯇꯦ ꯑꯩꯉꯣꯟꯗꯗꯤ ꯑꯗꯨꯒꯨꯝꯕꯗꯨ
ꯍꯥꯏꯅꯤ
ꯅꯨꯡꯉꯥꯏꯇꯦꯍꯦ ꯃꯁꯨ ꯑꯗꯨꯃꯅ ꯍꯥꯏ ꯍꯥꯏꯌꯣ
ꯍꯣꯏ ꯍꯣꯏ ꯍꯩꯇꯣꯏꯗꯤ ꯍꯗꯣꯏꯅꯦ ꯅ ꯑꯩꯉꯣꯟꯗ ꯍꯥꯏꯗ꯭ꯔꯒ ꯎꯄꯥꯏ ꯂꯩꯇꯦ ꯃꯤ ꯑꯇꯣꯞꯄꯗ ꯍꯥꯏꯅꯤꯡꯉꯥꯏ ꯂꯩꯇꯦ
ꯀꯔꯤ ꯇꯧꯦ ꯅꯪ ꯍꯖꯦ
ꯍꯥ
ꯍꯣꯏ ꯍꯣꯏ ꯇꯥꯏꯌꯦ
ꯎꯝ
ꯅꯪꯉꯣꯟꯗ ꯋꯥꯔꯤ ꯁꯥꯕꯁꯨ ꯅꯨꯡꯉꯥꯏꯔꯦ ꯑꯗꯨꯒ ꯌꯥꯝꯅ ꯊꯥꯒꯠꯆꯔꯤꯦꯀꯣ
ꯑ ꯍꯣꯏ